ꯈꯔ ꯐꯖꯕ ꯀꯩꯅꯣ ꯅꯣꯏ ꯈꯨꯟꯂꯣꯝꯒꯤꯒꯨꯝꯕ ꯈꯔ ꯑꯗꯤ ꯏꯔꯣꯗꯅ ꯅꯨꯡꯉꯥꯏ ꯅꯣꯏ ꯈꯨꯜꯂꯣꯝꯒꯤꯒꯨꯝꯕ ꯈꯔ ꯅꯨꯡꯉꯥꯏꯕ ꯃꯄꯥꯁꯤꯡ ꯅꯠꯇ꯭ꯔꯒꯁꯨ ꯈꯔ ꯐꯖꯗꯕ ꯃꯄꯥꯁꯤꯡ ꯐꯖꯕꯒꯨꯝꯕ ꯈꯔ ꯍꯥꯏꯔꯣꯗꯅ
ꯑꯁ ꯑꯩꯈꯣꯏ ꯈꯨꯟꯗꯤ ꯌꯥꯝ ꯅꯨꯡꯉꯥꯏꯕꯅꯦ
ꯀꯔꯝꯕ ꯃꯑꯣꯡꯗꯅꯣ ꯅꯨꯡꯉꯥꯏꯔꯤꯕꯁꯦ
ꯑꯥ ꯃꯤ ꯑꯗꯨ ꯑꯩꯈꯣꯏꯒꯤ
ꯃꯨꯊꯠꯂ ꯃꯊꯠꯂ ꯍꯧꯖꯤꯛ ꯍꯧꯖꯤꯛ ꯇꯧꯔꯤꯕꯗꯣ ꯃꯨꯊꯠꯂ ꯚꯕ꯭ꯔꯦꯁꯟ
ꯑꯥ ꯑꯗꯨ ꯑꯩ ꯀꯛꯊꯠꯈ꯭ꯔꯦ ꯀꯩꯅꯣ ꯇꯧꯕꯀꯣ ꯑꯩꯈꯣꯏ ꯀꯨꯟꯁꯦ ꯌꯨꯝ ꯂꯥꯛꯇꯤ ꯌꯥꯝ ꯌꯥꯝꯕꯗꯤ ꯅꯠꯇꯦꯕꯀꯣ
ꯎꯝ
ꯀꯩꯅꯣꯒꯤ ꯆꯥꯡꯅꯦꯕ ꯎꯝ ꯍꯥꯎꯁꯣꯜꯗꯣ ꯌꯨꯝ ꯂꯥꯛꯇꯣ ꯆꯃꯒ
ꯇꯦꯟ ꯇ꯭ꯋꯦꯟꯇꯤ ꯃꯨꯛꯇꯤ ꯂꯩꯒꯅꯤ
ꯑꯗꯨꯝ ꯌꯥꯏ ꯀꯩꯩꯅꯣ ꯍꯣꯏ
ꯈ꯭ꯔꯤꯁꯃꯥꯁ ꯀꯨꯝꯕ ꯇꯧꯔꯀꯥꯟꯗ ꯃꯤ ꯌꯥꯝꯕꯅꯤꯅꯀꯣ ꯅꯨꯡꯉꯥꯏꯌꯦ
ꯈ꯭ꯔꯤꯁꯃꯥꯁ ꯀꯨꯝꯕ ꯃꯇꯝꯗꯗꯤ ꯈꯨꯟꯒꯨꯝꯕꯅꯗꯤ ꯑꯗꯨꯝ ꯍꯦꯟꯕ ꯃꯥꯜꯂꯦꯗ ꯑꯩꯅ ꯈꯟꯕꯗ ꯍꯧꯖꯤꯛꯀꯤ ꯏꯝꯐꯥꯜꯗꯒꯨꯝꯕ ꯂꯩꯕꯁꯤꯡꯁꯦ
ꯅꯨꯡꯉꯥꯏꯇꯦ ꯑꯁꯤꯗꯗꯤ ꯀꯔꯤ ꯇꯧꯒꯅꯤ ꯀꯅꯥ
ꯀꯩ ꯍꯥꯏꯈꯔꯣ ꯑꯗꯨꯝ ꯍꯣꯏ ꯅꯥꯟꯅꯗꯤ ꯊꯣꯛꯏ ꯊꯣꯛꯑꯦ ꯍꯥꯏꯔꯁꯨ ꯑꯗꯨꯝ ꯑꯗꯨꯅ ꯅꯨꯡꯉꯥꯏꯕ ꯅꯠꯇꯦꯅꯀꯣ ꯚꯥꯏꯞꯇꯣ
ꯃꯥꯅꯦ ꯈ꯭ꯔꯤꯁꯃꯥꯁ ꯃꯇꯝꯗꯗꯤ ꯏꯃꯥꯟꯅꯕꯤꯁꯤꯡ ꯊꯦꯡꯅꯗꯕ ꯃꯄꯥꯥꯟ ꯂꯝꯗ ꯂꯩꯕ ꯀꯔꯤ ꯂꯩꯕ ꯂꯣꯏꯅ ꯊꯦꯡꯅꯈ꯭ꯔꯦ ꯏꯟꯖꯣꯏ ꯇꯧꯕ ꯌꯥꯕ ꯄꯨꯟꯅ ꯇꯧꯃꯤꯟꯅꯔꯦ
ꯎꯝ
ꯈꯔꯤꯁꯃꯥꯁ ꯀꯨꯝꯕꯅ ꯍꯦꯟꯅ ꯈꯪꯗꯦ ꯃꯤ ꯑꯇꯣꯞꯄꯒꯤ ꯈꯨꯟꯗꯗꯤ ꯑꯩ ꯁꯨꯡꯌꯥ ꯌꯥꯎꯗ꯭ꯔꯤꯕꯀꯣ
ꯎꯝ ꯎꯝ
ꯑꯃꯇ ꯌꯥꯎꯗ꯭ꯔꯤ ꯑꯩ ꯆꯠꯁꯨ ꯆꯠꯇ꯭ꯔꯦ ꯑꯗꯣ ꯑꯩꯈꯣꯏ ꯈꯨꯟꯗꯥ ꯑꯗꯨꯝ ꯌꯥꯎꯕꯗꯣ ꯑꯗꯨꯅꯦ ꯑꯗꯨꯒꯤ ꯃꯤꯒꯤ ꯑꯇꯣꯞꯄꯒꯤ ꯀꯔꯤ ꯇꯧꯕ꯭ꯔꯥ ꯐꯪꯁꯟ ꯀꯃꯥꯏꯅ ꯏꯟꯖꯣꯏ ꯇꯧꯕ꯭ꯔꯣ ꯈꯣꯠꯄ꯭ꯔꯗꯤ ꯑꯝꯇ ꯈꯪꯗꯦ ꯅꯣꯏꯒ ꯑꯩꯈꯣꯏꯁꯦ ꯃꯥꯟꯟꯅꯒꯦꯔꯀꯣ ꯈ꯭ꯔꯤꯁꯃꯥꯁ ꯇꯧꯁꯦ
ꯑꯥ ꯑꯗꯨ ꯑꯥ ꯑꯩꯒꯤ ꯑꯣꯏꯅ ꯗꯤ ꯑꯩꯗꯤ ꯇꯣꯡꯉꯥꯜꯂꯦ ꯑꯩꯅꯗꯤ ꯑꯥ ꯒꯉꯥꯏ ꯇꯧꯕꯗꯣ
ꯑꯥ
ꯑꯥ ꯍꯥꯏꯕꯗꯤ ꯒꯥꯡꯉꯥꯏ ꯇꯧꯕꯁꯤꯅ ꯑꯩꯗꯤ ꯔꯣꯡꯃꯩꯅꯦ ꯍꯥꯏꯔꯁꯨ ꯔꯣꯡꯃꯩꯁꯤ ꯔꯣꯡꯃꯩꯗ ꯈ꯭ꯔꯤꯁꯇꯌꯥꯦꯟ ꯂꯩꯌꯦ ꯅꯟ ꯈ꯭ꯔꯤꯁꯇꯦꯟꯟꯁꯨ ꯂꯩꯌꯦꯕꯀꯣ
ꯑꯗꯨ ꯅꯣꯏꯁꯦ ꯒꯥꯡꯉꯥꯏ ꯇꯧꯕ꯭ꯔꯥ ꯅꯣꯏꯁꯨ
ꯑꯥ ꯒꯥꯡꯉꯥꯏ ꯇꯧ ꯑꯗꯨꯅ ꯅꯟ ꯈ꯭ꯔꯤꯁꯇꯦꯟꯁꯤꯡꯅ ꯇꯧꯕꯅꯦꯕ ꯑꯗꯨꯒꯥ ꯈ꯭ꯔꯤꯁꯇꯦꯟꯁꯤꯡꯅꯗꯤ ꯍꯧꯖꯤꯛꯀꯤ ꯈ꯭ꯔꯤꯁꯃꯥꯁ ꯑꯗꯨꯝ ꯇꯧꯈ꯭ꯔꯦꯗꯅ
ꯎꯝ
ꯑꯩꯈꯣꯏꯅꯗꯤ ꯒꯪꯍꯥꯏ ꯑꯣꯏꯅ ꯇꯧꯕ
ꯎꯝ ꯅꯪꯁꯨ ꯀꯩꯅꯣꯔ
ꯑ ꯅꯪ ꯈ꯭ꯔꯤꯁꯌꯥꯅꯦ ꯌꯦꯁ ꯅꯟ ꯈ꯭ꯔꯤꯁꯟ ꯈ꯭ꯔꯤꯁꯇꯌꯥꯟ ꯅꯠꯇꯦ ꯍꯥꯏꯕ ꯎꯝ
ꯅꯪꯁꯦ ꯑꯣ ꯎꯝ
ꯃꯥꯟꯗꯕ꯭ꯔꯥ ꯑꯗꯨ ꯑꯗꯨꯒꯨꯝꯕ ꯅꯣꯏ ꯄꯨꯟꯕ ꯀꯥꯟ ꯊꯦꯡꯅꯗ꯭ꯔꯣ
ꯑꯩꯗꯤ ꯑꯃꯐꯥꯎ ꯈꯪꯗꯦ ꯑꯁꯤꯅ ꯑꯍꯥꯟꯕꯅꯤ
ꯑꯣ ꯑꯆꯥ
ꯑꯗꯨ ꯑꯩꯗꯤ ꯒꯥꯡꯉꯥꯏ ꯇꯧꯕꯗꯣ ꯅꯣꯏ ꯈ꯭ꯔꯤꯁꯇꯦꯟ ꯃꯈꯣꯏꯁꯨ ꯂꯣꯏꯅ ꯇꯧꯕꯔꯥ ꯈꯟꯕꯅꯦ
ꯑꯣ ꯑꯗ ꯑꯩꯈꯣꯏꯅꯗꯤ ꯑꯗꯨꯗꯨ ꯑꯣꯏꯗꯦ ꯍꯥꯏꯕꯗꯤ ꯔꯤꯂꯤꯖꯟꯁꯤ ꯇꯣꯉꯥꯂꯦꯕꯀꯣ
ꯑꯥ
ꯇꯣꯉꯥꯂꯦ ꯍꯥꯏꯕꯁꯦ ꯑꯩꯈꯣꯏꯅꯗꯤ ꯊꯥꯏꯅꯒꯤ ꯃꯑꯣꯡ ꯇꯧꯕ
ꯑꯣ
ꯊꯥꯏꯅꯒꯤ ꯍꯥꯟꯅ ꯑꯩꯈꯣꯏꯒꯤ ꯍꯤꯁꯇ꯭ꯔꯤꯗꯒꯤ ꯊꯤꯒꯠꯂꯕ ꯀꯣ ꯃꯣꯏꯅ ꯀꯩ ꯇꯧꯔꯝꯕ꯭ꯔꯥ ꯍꯥꯏꯕꯗꯣ ꯑꯗꯨꯗ ꯑꯩꯈꯣꯏꯅ ꯑꯗꯨꯝ ꯍꯧꯖꯤꯛ ꯍꯧꯖꯤꯛꯁꯨ ꯑꯗꯨꯝ ꯐꯣꯂꯣ ꯇꯧꯔ ꯂꯩꯕ ꯍꯥꯏꯕ ꯇꯥꯔꯦ
ꯑꯗꯨꯗ ꯅꯣꯏꯗꯤ ꯀ꯭ꯔꯤ ꯀꯔꯤ ꯀꯔꯤ ꯅꯤꯡ ꯅꯤꯡꯕ꯭ꯔꯕ
ꯍꯣꯏ ꯑꯗꯨ ꯀꯣꯏꯁꯟꯁꯤꯅꯤꯅꯦ ꯑꯗꯣ ꯑꯩꯈꯣꯏꯁꯦ ꯑꯁꯦꯡꯕ ꯍꯥꯏꯔꯗꯤ ꯀꯃꯥꯏꯅ ꯑꯦꯛꯁꯄ꯭ꯂꯦꯟ ꯇꯧꯁꯦꯔꯥ ꯁꯤꯁꯦ ꯍꯧꯖꯤꯛꯀꯤ ꯎꯝ ꯀꯔ꯭ꯤꯁꯦꯟꯅꯗꯤ ꯃꯨꯀ ꯁꯟ ꯑꯣꯐ ꯒꯣꯠꯁꯤ ꯈꯨꯔꯨꯝꯕꯅꯦꯕ
ꯑꯥ
ꯏꯁꯣꯔꯅ ꯊꯥꯔꯛꯄ ꯅꯤ ꯍꯥꯏꯕꯒꯤ ꯑꯗ ꯑꯩꯈꯣꯏꯅ ꯑ ꯑꯗꯨ ꯑꯗꯥ ꯂꯣꯏꯊꯣꯛꯑꯒ ꯀꯔꯤꯅꯣꯃ ꯂꯩ ꯍꯥꯏꯅꯀꯣ ꯑꯆꯨꯝ ꯇꯧ ꯍꯥꯏ ꯇꯔꯦ ꯀꯅꯥꯅꯣꯝꯃꯗꯤ ꯑꯩꯈꯣꯏꯕꯨ ꯀ꯭ꯔꯤꯌꯦꯠ ꯇꯧꯕꯤꯕꯅꯦꯅ ꯃꯁꯛꯇꯤ ꯈꯪꯗꯕꯤꯗ ꯍꯣꯏ ꯂꯅꯣ ꯃꯗꯤ ꯂꯩꯔꯤꯕꯅꯤ ꯍꯥꯏꯕꯒꯤꯀꯣ ꯑꯗꯨꯒꯤ ꯑꯩꯈꯣꯏꯒꯤ ꯇꯥꯏꯞꯁꯤꯅ ꯏꯁꯣꯔꯁꯦ ꯑꯃꯠꯇꯅꯤ ꯍꯥꯏꯕ ꯇꯥꯏꯞꯇ ꯈꯨꯔꯨꯝꯃꯦ ꯑꯁꯦꯡꯕ ꯍꯥꯏꯔꯗꯤ ꯏꯁꯄꯦꯁꯤꯐꯤꯛ ꯑꯣꯏꯔꯥ ꯎꯝ ꯍꯣꯏ ꯍꯣꯏ
ꯑꯗꯣ ꯑꯗꯨꯝ ꯅꯪꯒꯤ ꯋꯥꯈꯜꯗꯀꯣ ꯈ꯭ꯔꯤꯁꯇꯦꯟ ꯑꯣꯏ ꯁꯦ ꯅꯨꯡꯉꯥꯏꯗꯧ ꯃꯥꯟꯕ꯭ꯔꯥ ꯑꯗꯨꯒ ꯅꯪꯒꯤ ꯍꯧꯖꯤꯛ ꯅꯟ ꯈ꯭ꯔꯤꯁꯇꯦꯟ ꯑꯣꯏꯕ ꯄꯨꯟꯁꯤ ꯁꯤꯅ ꯅꯨꯡꯉꯥꯏꯌꯦꯅ ꯈꯟꯕ
ꯑꯗꯨ ꯎꯝ ꯍꯣꯏ ꯈꯪꯗꯦꯅꯦ ꯍꯥꯏꯕꯗꯤ ꯑꯩꯁꯨ ꯑꯩꯈꯣꯏꯁꯨ ꯁꯤꯗ ꯑꯗꯨꯝ ꯂꯩꯔꯛꯄꯅꯤꯅꯀꯣ
ꯎꯝ
ꯎꯝ ꯈ꯭ꯔꯤꯁꯃꯥꯁ ꯀꯨꯝꯕ ꯑꯗꯨꯗꯒꯤ ꯑ ꯕꯤ ꯕꯤ ꯑꯦꯁ ꯀꯨꯝꯕ ꯀꯣ ꯁꯟꯗꯦ ꯁ꯭ꯀꯨꯜ ꯀꯨꯝꯕ ꯑꯗꯨꯝ ꯌꯥꯝ ꯌꯥꯎꯔꯛꯑꯦꯕ ꯑꯄꯤꯛꯄꯗ ꯀꯌꯥ
ꯑꯗꯨ ꯅꯪ ꯈ꯭ꯔꯤꯁꯇꯦꯟ ꯆꯪꯕꯗꯤ ꯌꯥꯗꯕ꯭ꯔꯥꯕ ꯐꯦꯝꯂꯤꯅ ꯄ꯭ꯔꯣꯕ꯭ꯂꯦꯝ ꯂꯩꯕ
ꯑꯗꯣ ꯑꯩꯅ ꯈꯟꯕꯗ ꯎꯝ ꯑꯃ ꯑꯃ ꯅꯠꯇꯕ ꯐꯖꯅ ꯒ꯭ꯌꯥꯟ ꯇꯥꯔꯒ ꯈꯟꯕꯅ ꯐꯩ ꯍꯥꯏꯅ ꯈꯟꯕꯀꯣ ꯍꯥꯏꯕꯗꯤ ꯃꯔꯝ ꯈꯪꯕ ꯑꯃ ꯗꯔꯀꯥꯔ ꯑꯣꯏ ꯍꯥꯏꯅ ꯈꯟꯕ ꯀꯣ ꯔꯤꯖꯅꯦꯕꯜ ꯑꯣꯏꯕ ꯀꯣ
ꯇꯤ ꯎꯝ ꯊꯤꯖꯤꯟꯕꯗ ꯌꯥꯔꯦ ꯀꯩꯅꯣ ꯍꯧꯖꯤꯛꯇꯤ ꯑꯐ ꯐꯠꯇ ꯅꯪ ꯂꯣꯏ ꯈꯪ ꯈꯪꯈ꯭ꯔꯕ ꯆꯍꯤ ꯌꯧꯔꯛ ꯈ꯭ꯔꯕꯅꯦꯕ
ꯍꯣꯏ ꯍꯣꯏ
ꯐꯩꯌꯦ ꯑꯁꯤ ꯐꯠꯇꯦ ꯍꯥꯏꯕꯗꯨ ꯅꯪ ꯑꯗꯨꯝ ꯎꯔꯒ ꯂꯩꯔꯕꯅꯦ ꯑꯗꯣ ꯅꯪ ꯈ꯭ꯔꯤꯁꯇꯦꯟ ꯆꯪꯅꯤꯡꯕꯒꯨꯝꯕꯗꯤ ꯐꯥꯎꯗꯕ꯭ꯔꯣ
ꯍꯨꯝ ꯍꯨꯝ ꯍꯨꯝ ꯍꯨꯝ ꯍꯍ ꯈꯪꯗꯦꯅꯦ ꯑꯗꯨꯁꯨ ꯈ꯭ꯋꯥꯏꯗꯒꯤ ꯂꯨꯕ ꯑꯃꯅꯤꯅꯦ ꯑꯗꯣ ꯑꯩꯗꯤ ꯎꯝ ꯍꯣꯏ ꯑ ꯍꯍꯍ ꯍꯍ ꯍ ꯍꯍ ꯑ ꯃꯤꯁꯤꯡꯁꯦ ꯀꯃꯥꯏꯅ ꯇꯧꯒꯦꯗ ꯊꯥꯖꯔꯤꯕꯁꯤꯡꯁꯤꯀꯣ ꯑꯩ ꯃꯤꯁꯤꯡꯁꯦ ꯑꯗꯨꯝ ꯑꯩꯅ ꯌꯦꯡꯉꯛꯄ ꯀꯥꯟꯗ ꯃꯥꯒꯤ ꯂꯩꯕ ꯔꯤꯂꯤ ꯖꯟꯅꯃ ꯍꯥꯏꯁꯤꯅꯦ ꯑ ꯍꯤꯟꯗꯨ ꯑꯣꯏꯕ ꯌꯥꯏ ꯃꯨꯁꯂꯤꯝ ꯑꯣꯏꯕ ꯌꯥꯏꯀꯣ
ꯎꯝ
ꯒꯤꯅ ꯈ꯭ꯋꯥꯏꯗꯒꯤ ꯕꯦꯁ ꯇꯥꯔꯦ ꯈ꯭ꯋꯥꯏꯗꯒꯤ ꯐꯔꯦꯅ ꯑꯗꯨꯝ ꯃꯤꯒꯤ ꯃꯦꯟꯇꯥꯂꯤꯇꯤꯁꯦ ꯁꯨꯝ ꯎꯕꯀꯣ ꯑꯈꯣꯏꯒꯤꯁꯨꯅꯦꯕ ꯍꯧꯖꯤꯛ ꯂꯩꯔꯤꯕ ꯃꯤꯁꯤꯡꯁꯦ
ꯎꯝ
ꯁꯤꯁꯦ ꯀꯩꯗꯧ ꯕꯩꯔꯣꯅ ꯈꯜꯂ ꯂꯩꯕꯅꯦ ꯑꯩꯁꯦ ꯍꯥꯏꯕꯗꯤ ꯍꯧꯖꯤꯛ ꯈ꯭ꯔꯤꯁꯌꯥꯟ ꯍꯥꯏꯔꯁꯦꯕꯀꯣ ꯈ꯭ꯔꯤꯁꯇꯦꯟꯁꯨ ꯑꯩꯒꯤ ꯐꯥꯔꯦ ꯍꯥꯏꯅ ꯈꯨꯨꯔꯨꯝ ꯈꯨꯔꯨꯝꯕ ꯑꯗꯣ ꯑꯃꯅꯁꯨ ꯑꯩꯁꯨ ꯑꯁꯤ ꯐꯥꯔꯦ ꯍꯥꯏꯅꯀꯣ ꯈ꯭ꯋꯥꯏꯗꯒꯤ ꯕꯦꯁ ꯅꯦꯅ ꯈꯨꯔꯨꯝꯕ ꯑꯗꯨ ꯕꯦꯁꯅꯦ ꯕꯦꯁ ꯕꯦꯁꯅꯦ ꯈꯛꯇꯪ ꯍꯥꯏꯕꯅꯤꯅ ꯑꯩꯈꯣꯏꯁꯤ ꯗꯤꯁꯤꯖꯟ ꯂꯧꯕꯁꯤ ꯌꯥꯝꯗꯤ ꯂꯨꯗꯤ ꯂꯨꯕ ꯑꯃꯅꯤꯅꯦꯀꯣ ꯁꯤ ꯔꯤꯂꯤꯖꯟꯁꯦ
ꯎꯝ ꯑꯗꯣ ꯑꯁ ꯈꯪꯗꯦ ꯅꯪꯁꯦ ꯈ꯭ꯔꯤꯁꯇꯦꯟꯗ ꯌꯥꯝ ꯆꯪꯍꯟꯅꯤꯡꯉꯦ
ꯑꯠꯆꯥ ꯑꯗꯣ ꯀꯩꯗꯧꯕꯒꯤꯔ ꯃꯦꯟ ꯑꯣꯏꯔꯤꯕꯁꯦ
ꯑꯗꯨ ꯑꯗꯨꯕꯨꯔ
ꯑꯗꯨ ꯔꯤꯖꯅꯦꯕꯜ ꯑꯣꯏꯕꯨ ꯑꯣꯏꯔ ꯍꯧꯖꯤꯛꯁꯦ ꯂꯣꯏ ꯅꯤꯡꯕ ꯌꯥꯏꯑꯕ ꯑꯃꯥ ꯑꯃ ꯀꯥꯏꯣ ꯍꯅ ꯑꯗꯨꯕꯀꯣ ꯑꯗꯣ ꯔꯤꯖꯟꯁꯤꯅꯦꯕ ꯑꯗꯣ ꯔꯤꯖꯟꯁꯦ ꯀꯃꯥꯏꯅ ꯈꯟꯒꯦ ꯅꯪꯒꯤ ꯑꯣꯏꯅ ꯀꯩꯗ ꯕꯦꯁ ꯇꯥꯕ ꯑꯣꯏꯅ ꯎꯕ꯭ꯔ ꯑꯗꯨꯗꯝ
ꯑꯩꯅ ꯑꯩꯅ
ꯀꯒꯨꯝꯔꯥ
ꯑ ꯀ꯭ꯔꯤ ꯍꯧꯖꯤꯛꯀꯤ ꯍꯧꯖꯤꯛꯇꯗꯤ ꯀꯩꯅꯣ ꯈꯪꯗꯦ ꯑꯩꯗꯤ ꯑꯃꯨꯛꯀ ꯍꯥꯏꯔꯒ ꯅꯪꯅ ꯀꯩꯅꯣ ꯇꯧꯒꯗꯧꯕ
ꯂꯩ ꯑꯩ ꯑꯩꯗꯤ ꯑꯁꯦꯡꯕ ꯍꯥꯏꯔꯗꯤ ꯑꯦꯊꯤꯁꯀꯨꯝꯕꯅꯦ ꯑꯩ ꯑꯩꯕꯨꯗꯤ ꯑꯩꯖꯣꯏ ꯐꯦꯃꯤꯂꯤꯗꯤ ꯔꯤꯂꯤꯖꯁ ꯑꯣꯏꯀꯣ ꯑꯗꯣ ꯑꯩ ꯑꯩꯕꯨꯗꯤ ꯑꯁꯦꯡꯕ ꯍꯥꯏꯔꯗꯤ ꯑ ꯆꯦꯃꯦ ꯑꯦ ꯀ꯭ꯔꯥ ꯑ ꯍꯣꯏ ꯄ꯭ꯔꯨꯚꯟꯇ ꯄ꯭ꯔꯨꯐ ꯂꯩꯇꯕꯁꯤꯡꯁꯦ ꯑꯌꯥꯝꯕ ꯍꯥꯏꯗꯤ ꯈꯔ ꯊꯥꯖꯕ ꯈꯔꯁꯨ ꯑꯗꯨꯝ ꯋꯥꯒꯟꯕ ꯇꯥꯏꯞ ꯑꯣꯏꯌꯦꯕꯀꯣ ꯑꯗꯨꯒꯤ ꯑꯩꯗꯤ ꯔꯤꯂꯤꯖꯁ ꯌꯥꯝꯅ ꯑꯣꯏꯕꯗꯤ ꯑꯣꯏꯗꯦꯕ ꯑꯗꯨ ꯑꯗꯨ ꯑ ꯟꯗ ꯊꯝ ꯂꯩꯗ ꯃꯥꯗꯤꯁꯁ ꯇꯁꯤꯗ ꯎꯗ ꯃꯥ ꯍꯥꯏ ꯋꯥꯦ ꯌꯥ ꯀꯔꯤꯒ
ꯀꯩꯅ ꯎꯝ ꯐꯔꯦꯁꯦ ꯅꯣꯡꯃ ꯀꯩꯅꯣ ꯑꯩꯁꯨ ꯑꯁꯤꯒꯤ ꯋꯥꯔꯤꯁꯦ ꯑꯩ ꯅꯪꯉꯣꯟꯗ ꯀꯩꯅꯣ ꯇꯧꯕꯒꯤ ꯅꯠꯇꯦ ꯀꯔꯝꯍꯥꯏꯅ ꯂꯤꯁꯤꯔꯥ ꯈꯪꯗꯦ ꯑꯗꯨꯝ ꯅꯨꯡꯉꯥꯏꯇꯕꯀꯣ ꯑꯩꯅ ꯅꯪ
ꯍꯣꯏ ꯍꯣꯏ
ꯑꯗꯨꯗꯤ ꯈꯪꯗꯦ ꯅꯟ ꯑꯁꯨꯃꯥꯏꯅꯣꯡꯃ ꯔꯣꯡꯃꯩ ꯇ꯭ꯔꯥꯏꯞꯇꯁꯨ ꯁꯁꯨꯃꯥꯏꯅ ꯅꯟ ꯈ꯭ꯔꯤꯁꯇꯦꯟ ꯂꯩꯒꯦ ꯍꯥꯏꯕꯗ ꯑꯩꯗꯤ ꯑꯐꯥꯎ ꯈꯪꯁꯨ ꯈꯪꯗꯦ ꯇꯥꯖ ꯇꯥꯗ꯭ꯔꯤ ꯊꯦꯡꯅꯗ꯭ꯔꯤꯕꯒꯤꯔ ꯀꯔꯤꯒꯤꯔꯥ ꯈꯪꯗꯦ ꯑꯩ ꯍꯧꯖꯤꯛ ꯅꯪꯅ ꯍꯥꯏꯔꯛꯄꯗ ꯄꯨꯔꯥ ꯈꯪꯈ꯭ꯔꯕꯅꯤꯅꯦ ꯅꯣꯏꯒꯤ ꯒꯥꯡ ꯉꯥꯏꯗꯣ ꯑꯗꯨꯝ ꯄꯥꯡꯊꯣꯛꯄꯗꯣ ꯈ꯭ꯔꯤꯁꯇꯤꯟꯅꯁꯨ ꯑꯗꯨꯝ ꯄꯥꯡꯊꯣꯛꯑꯦꯅ ꯈꯜꯂꯒ ꯑꯗꯨꯝ ꯂꯩꯕꯅꯦꯕ ꯈ꯭ꯔꯤꯁꯇ ꯑꯗꯨ ꯍꯧꯖꯤ ꯅꯪꯅ ꯍꯥꯏꯔꯕꯗ ꯑꯩꯗꯤ ꯄꯨꯔꯥ ꯈꯪꯒ꯭ꯔꯕꯅ ꯀꯔꯤꯔꯅꯤ ꯅꯨꯡꯉꯥꯏꯗꯤ ꯅꯨꯡꯉꯥꯏꯕ ꯃꯥꯂꯦ ꯀꯣ ꯅꯣꯏ ꯥꯡ ꯑꯩꯗꯤ ꯑꯝꯐꯥꯎ ꯌꯥꯎꯗ꯭ꯔꯤ ꯌꯥꯎꯅꯤꯡꯉꯤ ꯌꯥꯝꯅ
ꯑꯁ ꯅꯣꯡꯃ ꯇ꯭ꯔꯥꯏ ꯇꯧꯕ ꯌꯥꯏꯍꯦ ꯑꯗꯨ ꯐꯥꯎꯗꯤ
ꯑ
ꯍꯣꯏ ꯐꯖꯅ ꯏꯔꯥꯡ ꯏꯔꯥꯡ ꯑꯖꯤꯗꯤ ꯀꯥꯁꯤ ꯀꯂ ꯁꯤꯆꯨꯋꯦꯁꯟꯁꯤ ꯇꯕ ꯈꯤꯇꯪ ꯐꯖꯗꯕꯒꯤ ꯀꯩꯅꯣ ꯌꯥꯝꯅ ꯐꯖꯅ ꯇꯧꯕꯗꯣ ꯈꯔ ꯋꯥꯠꯂꯦꯕ ꯍꯧꯖꯤꯛꯀꯥꯟꯁꯦ ꯑꯃꯨꯛ ꯑꯗꯨ ꯐꯖꯅ ꯍꯧꯔꯛꯑꯗꯤ ꯏꯟꯚꯥꯏꯠ ꯇꯧꯊꯔꯒꯦ
ꯅꯣꯏꯁꯦꯛ ꯀꯩꯅꯣ ꯀꯩꯅꯣ ꯑ ꯖꯅꯋꯥꯔꯤ ꯑꯣꯏꯕ ꯃꯥꯂ ꯑꯗꯨꯒꯀ
ꯖꯋꯥꯔꯤ ꯅ ꯍꯣꯏ
ꯈ꯭ꯔꯤꯁ ꯈ꯭ꯔꯤꯃꯥꯁ ꯂꯣꯏꯔꯒꯅꯦꯕ ꯅꯣꯏꯅ ꯅꯣꯏꯁꯨ ꯈ꯭ꯔꯤꯁꯃꯥꯁ ꯃꯈꯜ ꯑꯃꯅꯦꯕ ꯑꯗꯨꯗꯤ ꯅꯟ ꯈ꯭ꯔꯤꯁꯇꯦꯟꯒꯤ ꯅꯠꯇ꯭ꯔꯥ ꯎꯝ ꯑꯁ ꯑꯩꯗꯤ ꯌꯥꯝ ꯉꯥꯛꯑꯦ ꯉꯁꯤ ꯅꯨꯃꯤꯠꯁꯦ